ꯑꯥꯗꯑ ꯇꯑꯌꯦ ꯑꯁ ꯄꯣꯊꯥꯔꯃꯅꯤꯗ ꯍꯣꯔꯦꯟ ꯉꯥꯏꯍꯥꯛ ꯂꯩꯔꯦ ꯇꯨꯏꯁꯟ ꯆꯠꯀꯦꯅ
ꯑꯣ ꯇꯨꯏꯁꯟ ꯀꯔꯤ ꯂꯝꯗꯅꯣ
ꯑꯁꯤ ꯀꯩꯅꯣꯗꯅꯦ ꯆꯤꯉꯥ ꯃꯈꯥꯗ ꯆ ꯆꯃꯩ ꯆꯤꯅꯥꯝꯒꯥꯗ
ꯀꯩꯅꯣꯒꯤ ꯑꯁꯤꯒꯤ ꯆꯉꯥ ꯃꯈꯥꯒꯤ ꯔꯣꯠ ꯑꯩꯈꯣꯏꯒꯤ ꯂꯤꯋꯥꯔ ꯂꯝꯕꯤ ꯔꯣꯠ ꯑꯅ ꯑꯃ ꯂꯩꯕꯗꯣ
ꯑꯥ
ꯑꯗꯨꯗ ꯂꯩꯕ ꯍꯟꯗꯛ ꯑꯅꯧꯕ ꯁꯥꯒꯠꯄ ꯑꯥꯏ ꯑꯥꯔ ꯑꯥꯏ ꯀꯦꯐꯦꯒ ꯍꯥꯏꯕ ꯑꯥꯏ ꯑꯥꯔ ꯑꯥꯏ ꯍꯣꯜꯒ ꯍꯥꯏꯕ ꯃꯐꯝ ꯑꯃ ꯂꯩꯕ ꯈꯪꯕ꯭ꯔꯥ
ꯀꯩꯅꯣꯒꯤꯗꯨꯔ ꯍꯥꯏꯁꯦ ꯇꯔꯨꯛꯀ ꯂꯩꯕꯗꯣ ꯑꯣ ꯂꯧꯕꯛ ꯃꯌꯥ ꯂꯩꯕꯗꯣ
ꯑꯥ
ꯑꯦꯝ ꯌꯌꯨ ꯂꯝꯕꯤ ꯃꯅꯥꯛꯇ ꯂꯩꯕꯗꯨ ꯅꯠꯇ꯭ꯔꯣ
ꯃꯥꯅꯦ ꯃꯥꯅꯦ
ꯑ
ꯀꯩꯗꯧꯖꯦꯅꯣ ꯕꯣꯜ ꯀꯥꯎꯔꯨꯖꯔꯣ
ꯅꯗꯥ ꯑꯗꯨꯒꯤ ꯃꯐꯝꯗꯣ ꯆꯥꯐꯝ ꯀꯩꯀꯥꯗꯣ ꯐꯖꯅ ꯐꯖꯔꯦ ꯍꯥꯏꯅꯦ
ꯑꯣ ꯈꯪꯗꯦꯅꯦ ꯇꯥꯡꯉꯝꯗꯧ ꯀꯥꯜꯂꯗ
ꯅꯨꯃꯤꯗꯥꯥꯡꯥꯡꯅꯦꯦ
ꯑꯥ
ꯑꯩꯈꯣꯏꯒꯤ ꯏꯁꯩ ꯅꯣꯡꯃꯥꯏꯒ ꯇꯧꯔꯒ ꯑꯗꯨꯝ ꯄꯥꯔꯇꯤꯒ ꯇꯧꯕ ꯌꯥꯏ ꯍꯥꯏꯌꯦ
ꯑꯁ ꯑꯗꯨꯗꯤ ꯄꯩꯁꯥ ꯄꯥꯏꯕꯩ ꯊꯕꯛꯅꯤꯒꯤꯔꯅꯦ
ꯏꯥꯟ ꯄꯩꯁ ꯄꯥꯏꯕ ꯏꯕꯣ ꯅꯨꯄꯤꯒꯁꯦ ꯐꯖ ꯐꯖꯕ ꯂꯥꯛꯑꯦ
ꯑꯁ ꯅꯪꯒꯦ ꯍꯥꯏꯕ ꯀꯥꯡꯕꯨꯒꯤ ꯇꯥꯔꯦꯅꯦ ꯑꯗꯨꯗ
ꯑ ꯑꯩ ꯇꯨꯏꯁꯟ ꯆꯠꯄꯗꯣ
ꯑꯥ
ꯑ ꯑꯗꯨꯗ ꯅꯨꯃꯤꯗꯥꯡ ꯋꯥꯏꯔꯝꯗ ꯑꯩꯁꯦ ꯍꯜꯂꯛꯄ ꯍꯥꯏꯇꯥꯔꯦ ꯆꯠꯈꯤꯕꯗꯁꯨ ꯊꯦꯡꯅꯩ ꯍꯜꯂꯛꯄꯒꯤ ꯅꯨꯃꯤꯗꯥꯡ ꯋꯥꯏꯝ ꯇꯁꯤꯜꯂꯛꯄꯒꯤ ꯅꯨꯃꯤꯠ ꯇꯥꯈꯤꯕꯒꯤ ꯇꯥꯏꯃꯤꯡꯁꯦ ꯁꯤꯒꯤ ꯑꯩꯈꯣꯏꯒꯤ ꯑꯇꯤꯌꯥꯗ ꯑꯁꯪꯕ ꯑꯉꯥꯡꯕ ꯃꯆꯨ ꯃꯆꯨ ꯂꯩꯗꯅ ꯑꯗꯨꯣ ꯐꯣꯇꯣ ꯀꯥꯞꯄ ꯌꯥꯝ ꯐꯖꯩꯦ ꯕꯅꯦꯕ ꯃꯣꯏꯗꯥꯏꯗꯣ ꯑꯗꯨ ꯦꯡ ꯃꯁꯛ ꯐꯖ ꯐꯖꯕ ꯂꯦꯞꯇꯅ ꯑꯃꯨꯛ ꯐꯣꯇꯣ ꯀꯥꯞꯊꯔ ꯂꯩꯔꯕꯅꯤꯅ
ꯇꯧꯋꯤꯅ ꯑꯗꯨꯗ ꯃꯣꯏ ꯂꯝꯕꯤꯗꯣ
ꯃ
ꯇꯕꯗꯣ ꯑꯗꯨꯗ ꯑꯩꯅ ꯆꯠꯇꯟꯕ ꯑꯩꯁꯨ ꯍꯥꯟꯅꯗꯤ ꯑꯗꯣꯝꯗ ꯌꯥꯝ ꯆꯠꯂꯝꯃꯦꯕ ꯇꯨꯏꯁꯟ ꯆꯠꯄꯗꯣ
ꯑ
ꯑꯗꯨ ꯀꯩꯅꯣ ꯍꯦꯛ ꯐꯈꯕꯒ ꯑꯥ ꯂꯝꯕꯤꯗꯣ ꯍꯦꯛ ꯐꯕꯒ ꯑꯩꯁꯨ ꯆꯠꯀꯦꯅ ꯈꯜꯂꯤꯕꯅꯤ ꯅꯨꯃꯤꯗꯥꯡ ꯅꯨꯃꯤꯗꯥꯡ ꯍꯜꯂꯛꯄꯗꯣ ꯑꯗꯨꯝꯅ ꯅꯨꯡꯉꯥꯏꯕ ꯆꯤꯛꯑꯦꯕ
ꯎꯝ
ꯍꯛꯆꯤꯛ ꯂꯥꯡꯉꯤꯅ ꯂꯝꯕꯤꯗꯨ ꯐꯠꯇꯕꯗꯨꯗ ꯆꯠꯇ꯭ꯔꯦ ꯑꯣꯏꯖꯤꯛꯇꯦ
ꯀꯔꯤ ꯃꯊꯦꯜ ꯇꯧꯔꯦꯕ
ꯉꯁꯤꯗꯤ ꯀꯣꯕꯤ ꯊꯣꯡꯕ ꯆꯥꯔꯦ
ꯑꯣ
ꯅꯪꯗꯦ
ꯑꯁ ꯑꯩꯗꯣ ꯀꯩꯅꯣ ꯆꯥꯏꯅꯤ ꯃꯥꯏꯔꯦꯟ
ꯎꯝ
ꯃꯥꯏꯔꯦꯟꯒ ꯁꯣꯏꯕꯨꯝꯒ ꯇꯧꯒ ꯐꯖꯅ ꯆꯥꯥꯁꯜꯂꯦ ꯐꯃꯨꯡꯗ ꯑꯃꯨꯛ ꯍꯤꯞꯆꯜꯂꯦ
ꯑꯉꯥꯡ ꯈꯜꯂꯁꯨꯤ ꯊꯥꯅꯔꯕ ꯅꯠꯇ꯭ꯔꯣ
ꯊꯔꯦ
ꯀꯣꯏ ꯆꯂꯨꯖꯤꯗꯅ
ꯆꯠꯄ ꯌꯥꯏꯒꯦ ꯇꯧꯔꯒꯦ ꯀꯥꯏ ꯆꯠꯁꯦ ꯍꯥꯏꯅꯣ
ꯀꯥ ꯆꯠꯄ ꯍꯥꯏꯁꯦ ꯈꯔ ꯏꯪꯕ ꯆꯤꯡ ꯅꯨꯡ ꯆꯠꯄ ꯌꯥꯔꯤꯉꯩ ꯃꯇꯝꯗꯗꯤ ꯅꯨꯡꯉꯥꯏꯕꯅꯤꯗꯀꯣ
ꯑꯁ ꯑꯗꯨꯅꯤꯅꯦ ꯀꯦꯝꯄꯤꯡ ꯀꯩꯅꯣ ꯈꯔ ꯇꯦꯟ ꯈꯔ ꯋꯥꯏꯈ꯭ꯔꯒꯀꯣ
ꯎꯝ ꯀꯦꯝꯄꯤꯡ ꯇꯧꯔꯒ ꯑꯌꯤꯡꯕ ꯃꯐꯝꯗꯨꯗ ꯏꯁꯤꯡꯗ ꯈꯔ ꯂꯩꯕ ꯃꯐꯝꯗꯣ
ꯑꯥ
ꯑꯗꯨꯗ ꯆꯠꯂꯒ ꯅꯨꯡꯉꯥꯏꯔ ꯏꯁꯩ ꯅꯣꯡꯃꯥꯏ ꯑꯃ ꯇꯥꯔꯒꯀꯣ
ꯍꯣꯏ
ꯄꯥꯏꯞꯁꯇꯣ ꯂꯧꯒꯦ ꯇꯧꯕ ꯌꯥꯗ꯭ꯔꯦꯅꯦ ꯍꯟꯗꯛꯇꯤ
ꯌꯥꯥꯟꯗ꯭ꯔꯦ ꯑꯗꯨꯅꯦ ꯍꯧꯖꯤꯛꯇꯤ ꯆꯤꯡ ꯃꯆꯥ ꯁ꯭ꯋꯥꯏꯗ ꯆꯠꯂꯐꯥꯎꯗ ꯏꯁꯥꯗꯣ ꯍꯩꯅꯗ꯭ꯔꯦꯅꯦ ꯍꯥꯏꯗꯤ ꯆꯤꯡ ꯃꯆꯥꯗꯁꯨ ꯀꯣꯏꯐꯝ ꯑꯃꯅꯤꯗꯤ ꯂꯩꯕ ꯃꯥꯜꯂꯦ ꯍꯧꯖꯤꯛꯀꯥꯟ ꯀꯦꯝꯄꯤꯡ ꯇꯧꯕ ꯌꯥꯕ ꯈꯣꯠꯄ
ꯎꯝ
ꯑꯗꯨꯐꯥꯎꯗ ꯇꯟꯈ꯭ꯔꯦꯅꯦ ꯍꯥꯏꯗꯤ ꯆꯤꯡꯒꯤ ꯖꯥꯠꯁꯦ ꯍꯥꯏꯗꯤ ꯏꯁꯥꯗ ꯑꯗꯨꯝ ꯑꯀꯤꯕ ꯑꯃ ꯌꯥꯎꯔ ꯂꯩꯕꯗꯣ ꯍꯥꯏꯗꯤ ꯁꯦꯞ ꯑꯣꯏꯗꯦ ꯀꯥꯏꯅ ꯑꯗꯨꯝ ꯈꯟꯕꯗꯣ ꯥꯑꯗꯨꯃꯥꯏ ꯑꯗꯨ ꯇꯧꯔ ꯂꯩꯔꯦꯕ ꯍꯥꯏꯗꯤ ꯐ꯭ꯔꯤ ꯑꯣꯏꯖꯗꯕꯗꯣ ꯍꯥꯟꯅꯗꯧꯅ ꯇꯧꯗ꯭ꯔꯦꯕ ꯍꯥꯟꯅꯗꯤ ꯀꯗꯥꯥꯏꯗꯒꯤ ꯀꯔꯤꯝ ꯗꯔꯀꯥꯔ ꯇꯥꯕ ꯅꯠꯇꯦꯗꯣ ꯃꯇꯝ ꯈꯔ ꯐꯔꯤꯉꯩ ꯃꯇꯝꯗꯣ ꯑꯗꯨꯅ ꯍꯧꯖꯤꯛꯇꯤ ꯑꯁ ꯀꯣꯏꯐꯝꯁꯤꯁꯨ ꯈꯪꯗꯦꯅꯤ ꯑꯦ ꯑꯁꯣꯝꯗ ꯋꯥꯟ ꯆꯤꯡꯒ꯭ꯔꯥꯅ ꯑꯃ ꯂꯩꯌꯦ ꯈꯪꯕ꯭ꯔꯥ ꯂꯝꯂꯥꯏꯔꯣꯝꯗ ꯃꯣꯏꯁꯦ ꯀꯩꯅꯣ ꯇꯧꯋꯦ ꯍꯥꯏꯗꯤ ꯄꯤꯛꯅꯤꯛ ꯇꯧꯕꯁꯨ ꯌꯥꯔꯦ ꯀꯦꯝꯄꯤꯡ ꯇꯧꯕꯁꯨ ꯌꯥꯔꯦ ꯍꯥꯏꯗꯤ ꯅꯨꯡꯊꯤꯟ ꯂꯥꯏꯕ꯭ꯔꯦꯔꯤꯒ ꯑꯗꯨꯝ ꯂꯥꯏꯔꯤꯛ ꯄꯥꯕꯁꯨ ꯌꯥꯝ ꯃꯥꯜꯂꯦꯕꯀꯣ ꯍꯥꯏꯗꯤ ꯂꯥꯏꯔꯤꯛꯀ ꯃꯌꯥꯝ ꯊꯝꯃꯦ ꯃꯣꯏꯗꯣ ꯑꯅꯧꯕ ꯍꯥꯡꯕꯗꯤ ꯑꯣꯏꯗꯣꯏꯅꯦ ꯍꯥꯏꯗꯤ ꯍꯡꯕꯕꯨꯗꯤ ꯀꯨꯏꯔꯦ ꯈꯪꯗꯦ ꯍꯟꯗꯛ ꯈꯔ ꯑꯗꯨꯝ ꯐꯥꯎꯔꯛꯄ ꯃꯥꯜꯂꯦꯕ ꯋꯥꯔꯟ ꯆꯤꯡꯒ꯭ꯔꯥꯅ ꯑꯗꯨꯏ ꯃꯐꯝꯗꯨꯁꯨ ꯑꯗꯨꯝ ꯆꯤꯛ ꯇꯧꯗꯣꯏ ꯃꯥꯜꯂꯦ
ꯅꯨꯡꯉꯥꯏꯅꯤ ꯑꯣ ꯅꯨꯡꯉꯥꯏꯅꯤꯅꯦ ꯑꯗꯨ ꯗ
ꯑꯗꯨꯅꯦ ꯀꯦꯝꯄꯤꯡ ꯇꯧꯊꯣꯛꯎꯕ ꯑꯗꯨꯝ ꯌꯥꯕ ꯃꯥꯜꯂꯦ ꯃꯣꯏꯗꯨꯁꯨ ꯑꯋꯥꯏ ꯃꯐꯝꯗ ꯑꯗꯣ ꯑꯩ ꯍꯪꯉꯛꯀꯦ
ꯈꯔ
ꯑꯪ ꯆꯠꯅꯤꯡꯉꯒꯗꯤ ꯀꯩ ꯂꯦꯛꯄ ꯈꯣꯠꯄꯗꯤ ꯑꯗꯨ ꯅꯨꯡꯉꯥꯏꯗꯧ ꯃꯥꯜꯂꯦꯕ ꯂꯣꯛꯇꯥꯛ ꯆꯠꯅꯤꯡꯗꯦꯅꯦ ꯂꯣꯛꯇꯥꯛꯇꯤ ꯀꯌꯥ ꯍꯧꯖꯤꯛꯇꯤ ꯑꯩꯈꯣꯏ
ꯑ
ꯂꯣꯛꯇ
ꯈꯪꯗꯦꯗ ꯀꯔꯤ ꯍꯥꯏꯒꯗꯕꯅꯣ ꯑꯩꯈꯣꯏ ꯂꯣꯛꯇꯥꯛꯀꯤ ꯃꯐꯝꯁꯤꯡꯁꯦ
ꯎꯝ
ꯀꯩꯅꯣ ꯇꯧ ꯂꯩꯔꯦꯕ
ꯎꯝ
ꯃꯤ ꯌꯥꯝ ꯂꯥꯛꯁꯜꯂꯒꯅꯦ ꯌꯥꯝꯅ ꯌꯥꯝ ꯑꯃꯅꯖꯔ ꯃꯣꯠꯁꯜꯂ ꯃꯥꯜꯂꯦꯗ
ꯑꯗꯨꯅꯦ ꯑꯣꯚꯔ ꯔꯦꯇꯦꯠ ꯑꯣꯏꯔꯦꯗ ꯍꯥꯏꯗꯤ ꯂꯣꯛꯇꯥꯛ ꯈꯁꯤꯗꯤ ꯃꯌꯥꯝꯒꯤ ꯀꯩꯅꯣ ꯇꯧꯕ ꯑꯃ ꯑꯣꯏꯗꯣ
ꯇ ꯉ ꯂꯩꯈ꯭ꯔꯔꯤꯅꯦ ꯏꯆꯦ ꯍꯣꯡ ꯉꯥꯛꯇ ꯉ ꯂꯩꯦ ꯑꯗꯨꯅ ꯂꯣꯛꯇꯥꯛꯁꯤ ꯃꯣꯠꯇꯅ ꯂꯣꯏ ꯂꯣꯏꯔꯅꯤ ꯈꯔ ꯂꯩꯔꯗꯤꯕꯣ ꯁꯨꯏ ꯌꯥꯝ ꯐꯠꯇꯦꯕꯁ ꯃꯣꯏ ꯑꯗꯨ ꯑꯗꯨꯒꯤ ꯔꯥꯟꯕꯤꯗꯣ ꯇꯥꯅꯕ ꯍꯣꯠꯅꯔꯁꯨ ꯍꯣꯏ ꯇꯥꯥꯟꯕꯨꯗꯤ ꯇꯥꯜꯂꯣꯕꯨ ꯃꯣꯏꯗ ꯈꯔ ꯑꯩꯈꯣꯏꯒꯤ ꯃꯣꯠꯁꯤꯟꯗꯅꯕꯀꯣ ꯋꯥ ꯐꯪ ꯀꯔꯤ ꯑꯗꯨꯒꯤ ꯔꯨꯜꯁꯇꯣ ꯐꯖꯅꯪ ꯉ ꯊꯕꯤꯗ ꯊꯝꯒꯗꯕꯅꯦꯕ
ꯑꯗꯨꯒꯤ ꯆꯠꯂꯤꯕ ꯑꯩꯈꯣꯏꯁꯨꯅꯦ ꯍꯥꯏꯗꯤ ꯃꯅꯤꯄꯨꯔ ꯃꯆꯥꯈꯩꯁꯦ ꯁꯝꯅ ꯍꯥꯏꯔꯕꯗ ꯃꯩꯇꯩ ꯃꯆꯥꯕꯨ ꯍꯥꯏꯔꯣꯅꯦ ꯑꯗꯨ ꯑꯩꯈꯣꯏꯁꯦ ꯑꯗꯨꯝ ꯑꯩꯈꯣꯏꯁꯨ ꯔꯦꯁꯄꯣꯟꯁꯤꯕꯜ ꯑꯣꯏꯖꯗꯕꯗꯣ ꯈꯔ ꯌꯥꯎꯔꯤꯅꯦꯕ ꯑ ꯑꯗꯨꯝ ꯀꯩ ꯈꯪꯅꯤ ꯍꯥꯏꯗꯤ ꯀꯩ ꯍꯥꯏꯅꯤ ꯉꯥꯎꯁꯟꯕ ꯈꯣꯠꯆꯟꯕ ꯑꯗꯨꯝ ꯇꯧꯕꯁꯨ ꯌꯥꯎꯅꯩꯗꯅ ꯑꯗꯨ ꯅꯁꯨ ꯁꯣꯏꯕꯅꯤꯅꯦ ꯑꯩꯈꯣꯏ ꯆꯠꯂꯤꯕ ꯑꯩꯈꯣꯏꯁꯤ ꯏꯔꯥꯟ ꯈꯔꯗꯤ ꯂꯩꯔꯤꯅꯤꯅꯦ
ꯎꯝ
ꯍꯥꯏꯗꯤ ꯃꯣꯏꯁꯨ ꯁꯨꯝ ꯌꯦꯡꯁꯤꯜꯂꯛꯏꯕ ꯗꯤ ꯉꯝꯕ ꯅꯠꯇꯦꯅ ꯃꯣꯏꯒꯤ ꯍꯥꯏꯕꯕꯨ ꯃꯐꯝꯗꯨ ꯁꯤꯟꯅꯔꯝꯃꯒ ꯎꯝ
ꯆꯪꯉꯦꯕꯀꯣ
ꯍꯣꯏ ꯌꯥꯝꯗꯤ ꯌꯥꯝꯃꯟꯈ꯭ꯔꯦ ꯑꯗꯨ ꯃꯣꯏ ꯍꯥꯡꯉꯁꯤ
ꯌꯥꯃꯒꯔꯤꯦ ꯏ ꯈꯔ ꯌꯨꯅꯤꯛ ꯑꯣꯏꯕ ꯈꯔ ꯀꯣ ꯈꯟꯒꯠꯂꯒ ꯃꯐꯝꯗꯣ ꯌꯥꯝꯅ ꯐꯖꯍꯜꯂꯒ ꯀꯩꯅꯣ ꯍꯥꯏꯇꯥꯔꯦ ꯁꯦꯝ ꯁꯥꯗꯅ ꯇꯧꯒ ꯇꯕꯅꯦꯕ ꯑꯩ ꯁꯨꯃꯥꯏ ꯁꯨꯃꯥꯏ ꯇꯧꯕ ꯌꯥꯔꯣꯏ ꯁꯨꯃꯥꯏ ꯁꯨꯃꯥꯏꯅ ꯇꯧꯒꯗꯕꯅꯤ ꯍꯥꯏꯕꯅꯆꯤꯡꯕꯗꯣ
ꯍꯣꯏ ꯍꯣꯏ ꯎꯝ
ꯑꯗꯨꯗꯤ ꯅꯠꯇꯦꯕ ꯃꯣꯏꯠꯇꯣ ꯃꯣꯏꯗꯤ ꯍꯥꯡꯅꯤꯡ ꯍꯥꯡꯅꯤꯡꯕ ꯃꯑꯣꯡꯗ ꯊꯥꯡ ꯂꯩꯔꯦ ꯇꯧꯅꯤꯡ ꯇꯧꯅꯤꯡ ꯃꯉꯣꯟꯗ ꯇꯧ ꯂꯩꯔꯦ ꯅꯨꯡꯉꯥꯏꯇꯕ ꯍꯥꯏꯇꯥꯔꯦ ꯑꯗꯨꯗꯣ
ꯑꯗꯨꯅꯤ ꯈꯪꯗꯦꯅ ꯇꯧꯔꯤꯁꯤ ꯀꯔꯤ ꯇꯧꯒꯗꯕꯅꯣ ꯒꯌ꯭ꯥꯟ ꯇꯗꯦ ꯍꯧꯖꯤꯛ ꯀꯥꯟꯁꯦ ꯃꯅꯤꯄꯨꯔꯁꯦ ꯑꯁ ꯂꯩꯐꯝ ꯂꯥꯛꯐꯝ ꯈꯪꯖꯤꯜꯂꯛꯇ꯭ꯔꯦꯅꯦ ꯃꯄꯥꯜ ꯂꯝꯗ ꯑꯣꯏꯅ ꯆꯠꯀꯗꯧꯕꯗꯨꯁꯨ ꯃꯄꯥꯟ ꯂꯝꯗꯁꯨ ꯆꯠꯅꯕꯁꯨ ꯄꯩꯁꯥ ꯂꯩꯇ ꯀꯔꯤ ꯇꯧꯔꯅꯤ
ꯑꯗꯨꯅꯦ ꯃꯄꯥꯟ ꯂꯝꯗ ꯆꯠꯀꯦꯁꯨ
ꯀꯩꯅꯣ ꯇꯧꯔꯦ ꯄꯩꯁꯥ ꯄꯩꯁꯥ ꯆꯪꯕ ꯄꯣꯛꯅꯤꯅꯀꯣ ꯑꯩ ꯃꯄꯥꯟꯅ ꯍꯥꯏꯔꯦ ꯂꯩꯔ ꯄꯩꯁꯥ ꯇꯥꯟꯕ ꯆꯠꯂꯦ ꯈꯜꯂꯁꯦꯕ
ꯎꯝ
ꯄꯩꯁꯥꯗꯣ ꯇꯥꯜꯂꯨꯔꯒ
ꯎꯝ
ꯁꯦꯝ ꯈꯣꯠꯇꯅ ꯑꯩꯈꯣꯏꯒꯤ ꯀ ꯕꯥꯔꯥ ꯑꯗꯨ ꯆꯥꯎꯕꯅꯤꯅꯀꯣ ꯆꯥꯅ ꯊꯛꯅ ꯂꯩꯇ ꯌꯥꯔꯣꯏ ꯑꯗꯨꯝ ꯇꯥꯜꯂꯦ ꯑꯗꯨ ꯃꯉꯥꯏ ꯑꯗꯨꯝ ꯂꯣꯏꯕꯅ ꯍꯥꯜꯂꯦꯕ
ꯍꯥꯏꯗꯤ ꯍꯤꯡꯅꯕ ꯀꯩꯅꯣ ꯇꯧꯕꯗꯣ ꯆꯥꯎꯈꯠꯅꯕ ꯅꯠꯇꯕ ꯍꯥꯏꯗꯤ ꯍꯤꯡꯅꯕꯒꯤ ꯑꯗꯨꯝ ꯇꯦꯛ ꯇꯦꯛ ꯐꯪꯕꯒꯤ ꯇꯥꯏꯞꯇ ꯇꯧꯕꯗꯣ ꯑꯗꯨꯅꯦꯃꯤ
ꯑꯗꯨꯃꯥꯏꯅ ꯇꯧ ꯂꯩꯔꯦꯕ
ꯆꯞ ꯃꯥꯟꯅꯗꯣꯏꯅꯦꯕ ꯑꯩꯈꯣꯏꯁꯨ ꯍꯨꯖꯤꯛ ꯄꯩꯁꯥ ꯇꯨꯡꯈꯠ ꯄ ꯉꯝꯗꯦꯗꯅ ꯄꯩꯁꯥ ꯇꯦꯛꯇꯦꯛ ꯇꯨꯏꯁꯟꯒꯤꯅꯦ ꯈꯪꯗꯦ ꯑꯃꯅꯤ ꯇꯧꯔꯒ ꯇꯧꯔꯤꯖꯤꯅ ꯑꯥꯗꯁꯨ ꯇꯣꯂꯣꯞꯀꯗꯤ ꯆꯥꯎꯅꯤꯕꯨ ꯀꯩꯒꯤ ꯇꯧꯅꯤ ꯍꯥꯏꯗꯤ ꯗꯦꯜꯂꯤꯗꯒ ꯇꯧꯔꯤꯗꯣ ꯌꯦꯡꯉꯣ ꯀꯥ ꯚꯔꯥꯃꯛꯇꯗ ꯂꯤꯁꯤꯡ ꯇꯔꯥ ꯗꯒꯤ ꯑꯗ꯭ꯋꯥꯏ ꯃꯌꯥ ꯂꯣꯏ ꯑꯣꯏꯔꯅꯤ ꯏꯁꯤꯡꯒꯤ ꯄꯩꯁꯥ ꯑꯦꯁꯤ ꯍꯥꯞꯅꯤꯡꯉꯛꯀꯅꯤ ꯑꯗꯩꯒꯤ ꯃꯩꯒꯤ ꯄꯩꯁꯥ ꯄꯩꯁꯥꯍꯥ ꯑꯗꯨ ꯃꯌꯥꯝꯗꯨꯗꯤ ꯀꯃꯥꯏ ꯇꯧꯗꯣꯏꯅꯣ ꯌꯦꯡꯉꯣꯅꯦ
ꯗꯨꯅ ꯁꯥꯕꯗꯨꯅ ꯃꯔꯝ ꯑꯣꯢꯔꯒ
ꯎꯝ
ꯁꯤꯖꯤꯟꯅꯔꯛꯄ ꯃꯌꯥꯝꯗꯨꯅꯅꯦ ꯃꯩꯖꯨ ꯄꯩꯁꯥꯥꯁꯦ ꯑꯥ ꯌꯧ ꯇꯥꯕ
ꯃꯥꯅꯦ ꯂꯥꯁ ꯎꯄꯥꯏꯗ ꯇꯧꯗꯧ ꯅꯨꯡꯉꯥꯢꯔꯦꯗ ꯎꯝ ꯍꯥꯏꯗꯤ ꯎꯄꯥꯏ ꯁꯨꯡꯂꯩ ꯂꯩꯇ꯭ꯔꯀꯥꯟꯗ ꯇꯧꯗꯧ ꯉꯥꯏꯔꯦꯕ ꯑꯗꯨ ꯊꯕꯛꯇꯨꯗꯤ ꯑꯗꯨꯅ ꯍꯨꯖꯤꯛ ꯆꯠ ꯇꯧꯒꯩ ꯆꯠꯂꯨꯅꯤ ꯅꯠꯇ꯭ꯔ ꯀꯩꯗꯧꯅꯦ ꯍꯥꯏꯗꯤ ꯊꯣꯔꯛꯄꯗ ꯑꯗꯨꯝ ꯆꯞ ꯃꯥꯟꯅꯩ ꯑꯝꯍꯥ ꯇꯥꯥꯅꯤ ꯆꯟꯅꯐꯝ ꯂꯩꯔꯣꯏ ꯗꯨꯅꯦ ꯄꯩꯁꯥ ꯇꯨꯡꯈꯠꯄꯁꯨ ꯉꯝꯗ꯭ꯔꯗꯤ ꯋꯥꯅꯦꯕ ꯄꯨꯟꯁꯤꯁꯨ ꯃꯥꯡꯕ ꯍꯛꯆꯥꯡꯁꯨ ꯁꯣꯛꯀꯅꯤ ꯍꯥꯏꯗꯤ ꯃꯣꯏꯅꯒ ꯇꯧꯅꯔꯤ ꯊꯕꯛꯇꯨ ꯑꯥꯗ ꯅꯨꯃꯤꯗꯥꯡ ꯁꯨꯕꯤ ꯊꯕꯛꯀ ꯇꯧꯅꯔꯤꯗꯣ ꯈꯪꯕ ꯅꯠꯇ꯭ꯔꯣ ꯑꯗꯨꯗꯩꯗꯤ ꯑ ꯃꯣꯏ ꯑꯃꯦꯔꯤꯀꯥꯒꯤ ꯇꯥꯏꯃꯤꯡꯗ ꯁꯨꯕꯅꯤꯅ ꯃꯣꯏꯗꯤ ꯁꯣꯝꯒꯗꯤ ꯄꯨꯔꯥ ꯎꯜ ꯇꯥ ꯑꯣꯜꯂꯦꯗꯣ ꯑꯗꯨꯗꯤ ꯑꯗꯨꯝ ꯎꯝ ꯍꯛꯆꯥꯡꯁꯨ ꯁꯣꯛꯄ ꯑꯌꯥꯝ ꯇꯧꯕꯖꯥꯠꯅꯤꯗ ꯑꯗꯨꯅꯦ ꯇꯧꯔꯤꯖꯦ ꯍꯤꯡꯉꯤꯕ ꯑꯗꯨꯅꯤꯅꯦ ꯀꯔꯤꯝ ꯇꯧꯕꯗꯤ ꯉꯝꯗꯕ
ꯃꯥ ꯑꯗ ꯈꯣꯏꯖꯨꯅꯤ ꯁꯍꯤ ꯇꯧꯒꯗꯣ ꯍꯧꯖꯤ ꯃꯌꯥꯝ ꯂꯩꯅꯤ ꯃꯇꯝꯁꯤꯅ ꯑꯗꯨꯗꯒꯤꯗꯤ ꯈꯔ ꯆꯥꯎꯈꯠꯀꯗꯕꯗꯨꯁꯨ ꯏꯔꯥꯡ ꯇꯧꯗꯨꯅ ꯂꯩꯔꯤꯦ ꯂꯝꯗꯝꯁꯦ
ꯃꯥꯥꯡ
ꯑꯁꯤꯅ ꯇꯧꯕ ꯌꯥꯗꯕ ꯑꯊꯤꯡꯕ ꯃꯌꯥꯝ ꯑꯃ ꯂꯩꯈꯤꯕꯗꯒꯤ ꯅꯍꯥ ꯃꯌꯥꯝꯁꯦ ꯀꯪꯉꯥꯎꯅꯔꯒ ꯂꯩꯔꯔꯕꯕꯅꯤ ꯑꯣ ꯊꯕꯛ ꯍꯥꯏꯔ ꯑꯗꯨꯃꯥꯏꯅ ꯀꯧꯕꯁꯨ ꯅꯠꯇꯦ
ꯀꯧꯗꯦ
ꯊꯕꯛ ꯀꯧꯔꯦ ꯈꯜꯂꯁ ꯑꯗꯨꯝ ꯄꯩꯁꯥ ꯅꯨꯡꯁꯥ ꯍꯥꯏꯅꯔꯛꯄ ꯑꯣꯏ ꯇꯧꯅꯤꯗꯅ
ꯍꯥꯏꯗꯤ ꯑꯩꯈꯣꯏꯗꯁꯨ ꯗꯤꯃꯣꯇꯤꯚꯦꯠ ꯇꯧꯕꯗꯣ ꯊꯕꯛ ꯊꯥꯅꯤꯡꯕꯗꯨ ꯍꯥꯏꯗꯤ ꯏꯊꯪꯏ ꯁꯦꯡꯅ ꯊꯥꯔꯒꯦ ꯈꯜꯂꯒꯁꯨ ꯐꯥꯊꯕ ꯑꯃ ꯌꯥꯎꯔꯤꯕ ꯃꯔꯝꯗꯨꯅ ꯀꯣ
ꯑꯝ ꯑꯩꯈꯣꯏꯁꯦ ꯐꯔꯦꯁꯦ ꯉꯁꯤꯒꯤꯗꯤ ꯊꯝꯃꯒꯦ
ꯑꯣ ꯍꯣꯏ ꯍꯣꯏ ꯄꯊꯥꯣ ꯄꯊꯥ ꯎ ꯎꯝ ꯑꯣ ꯊꯥꯝꯃ ꯊꯝ
ꯊꯝꯃꯦ ꯊꯝꯃꯦ